ꯑꯣ ꯀꯩꯗꯧꯔꯝꯃꯤ ꯅꯣꯏ ꯏꯆꯦ
ꯊꯕꯛ ꯑꯃ ꯁꯨꯝ ꯇꯧꯔꯝꯃꯤꯅꯦ ꯑꯩ ꯐꯨꯔꯤꯠ ꯈꯔ ꯂꯣꯜꯂꯦ ꯑꯗꯨ ꯂꯣꯟ ꯁꯥꯟꯅꯔꯝꯃꯤꯅꯦ
ꯑꯣ ꯍꯧꯖꯤꯛꯀꯥꯟꯁꯤꯕꯨ ꯀꯩꯀꯥꯏ ꯀꯥꯏꯗ ꯁꯦ ꯂꯩꯒꯦ ꯀꯔꯥꯏꯗꯅ ꯅꯨꯡꯉꯥꯏꯒꯦꯅ ꯍꯪꯉꯛꯀꯦ ꯇꯧꯕ ꯃꯤꯅꯤꯅꯦ ꯃꯣꯏꯗꯤ ꯈꯔ ꯆꯠꯄꯅꯤꯅ
ꯎꯝ ꯑꯩꯈꯣꯏ ꯅꯍꯥꯟ ꯆꯠꯂꯨꯌꯦ ꯑꯦꯄꯜ ꯐꯥꯔꯝꯗ
ꯑꯣ
ꯍꯔꯥꯡꯕꯣꯏꯐꯝ ꯅꯠꯇꯦ ꯍꯤꯌꯥꯡꯊꯥꯡꯗ ꯍꯤꯌꯥꯡꯊꯥꯡꯗ
ꯑꯣ ꯃꯐꯝꯗꯣ ꯑꯗꯨꯝ ꯅꯨꯡꯉꯥꯏꯕꯣ ꯀꯃꯥꯏꯅ ꯇꯧꯒꯦ ꯄꯤꯛꯅꯤꯛ ꯂꯣꯏ ꯇꯧꯕ ꯈꯄ
ꯃꯐꯝꯗꯣ ꯌꯥꯝ ꯐꯖꯩ
ꯇꯤꯛꯀꯦꯠ ꯅꯨꯡꯀꯦꯠ ꯀꯃꯥꯏꯅ ꯇꯧꯒꯦ
ꯇꯤꯀꯦꯠꯁꯦ ꯑꯩꯁꯨ ꯈꯪꯗ꯭ꯔꯦꯕ ꯑꯩꯈꯣꯏ ꯈꯔ ꯆꯠꯄ ꯁꯦ ꯒꯥꯔꯤꯒꯤ ꯑꯣꯏꯅ ꯂꯧꯕ ꯃꯥꯜꯂꯦꯕꯀꯣ ꯒꯥꯔꯤꯒꯤ ꯇꯀꯦꯠꯇꯨꯗ ꯑꯣꯏꯅ ꯒꯥꯔꯤ ꯑꯃꯗ ꯂꯨꯄꯥ ꯅꯤꯐꯨ ꯅꯤꯐꯨꯃꯨꯛꯀꯤ ꯆꯥꯡꯗ ꯀꯛꯑꯦ
ꯑꯣ
ꯀꯣ ꯑꯗꯨꯒ ꯑꯩ ꯗꯤꯇꯦꯜꯁ ꯑꯣꯏꯅ ꯐꯖꯅꯗꯤ ꯍꯪꯉꯛꯇ꯭ꯔꯦꯕꯀꯣ ꯎꯝꯗ ꯒꯥꯔꯤ ꯃꯗ ꯂ ꯄꯅꯤ ꯐꯨꯅꯤ ꯐꯨꯗꯤ ꯂ ꯍ
ꯑꯗꯣ ꯃꯣꯏ ꯄꯣꯠꯆꯩ ꯆꯥꯄ ꯄꯨꯔ ꯆꯥꯕ ꯈꯣꯠꯄ ꯄꯤꯛꯅꯤꯛ ꯇꯧꯁꯟꯕ ꯑꯗꯨꯝ ꯑꯗꯨꯒꯤ ꯑꯦꯛꯁꯇ꯭ꯔꯥ ꯆꯥꯔꯖ ꯂꯧꯕ ꯈꯣꯠꯄ ꯈꯪꯗꯦ
ꯑꯩꯈꯣꯏꯗꯤ ꯅꯨꯡꯊꯤꯟ ꯑꯣꯏꯅ ꯀꯣꯏꯕ ꯁꯨꯝ ꯆꯠꯄꯅꯦꯕꯀꯣ
ꯑꯥ
ꯃꯄꯥꯟꯗꯒꯤ ꯑꯣꯏꯅ ꯑꯆꯥꯄꯣꯠ ꯂꯩꯔꯒ ꯄꯨꯁꯜꯂꯦꯕ ꯑꯗꯨ ꯃꯅꯨꯡꯗꯁꯨ ꯃꯣꯏ ꯑꯗꯨꯝ ꯄꯣꯠ ꯌꯣꯜꯍꯧꯋꯦ ꯑꯗꯨꯝ ꯐꯥꯁ ꯐꯨꯗ ꯑꯣꯏꯅꯁꯨ ꯂꯩꯍꯧꯕꯅꯦ ꯃꯅꯨꯡꯗꯁꯨ ꯑꯗꯨꯒ ꯃꯅꯨꯡꯗꯒꯤ ꯃꯣꯏ ꯐꯛꯁꯨ ꯑꯗꯨꯝ ꯄꯤ ꯐꯛ
ꯑꯥ
ꯐꯝ ꯑꯃ ꯄꯤꯔꯦ ꯑꯗꯨꯗꯨꯒ ꯍꯧꯖꯤꯛꯀꯤ ꯑꯦꯄꯜ ꯐꯥꯔꯝ ꯍꯥꯏꯁꯦ ꯑꯦꯄꯜ ꯑꯣꯏꯅꯗꯤ ꯄꯥꯜꯍꯧꯗ꯭ꯔꯤ ꯍꯧꯖꯤꯛ ꯍꯧꯖꯤꯛꯀꯤꯗꯤ ꯑꯗꯨꯒ ꯄꯥꯝꯕꯤ ꯃꯆꯥ ꯃꯆꯥ ꯑꯣꯏꯅ ꯄꯥꯝꯕꯤ ꯍꯥꯏꯕꯁꯦ ꯑꯗꯨꯝ ꯀꯩꯅꯣꯃꯛꯇꯤ ꯋꯥꯡꯝꯗꯧ ꯃꯥꯜꯂꯦ ꯃꯔꯤ ꯃꯉꯥꯃꯨꯛꯀꯤ ꯆꯥꯡ ꯃꯥꯏꯡ ꯋꯥꯉꯀ ꯑꯩꯈꯣꯏꯒꯤ ꯅꯥꯀꯟ ꯅꯥꯀꯟꯗ ꯄꯨꯈ꯭ꯔꯤ ꯑꯣꯏꯅ ꯇꯧꯊꯣꯛꯑꯦꯗꯅ ꯄꯨꯈ꯭ꯔꯤ ꯃꯉꯥ ꯇꯔꯨꯛ ꯂꯩꯍꯧꯋꯦ ꯄꯨꯈ꯭ꯔꯤ ꯃꯉꯥ ꯇꯔꯨꯛꯁꯦ ꯍꯧꯖꯤꯛꯀꯤ ꯃꯈꯣꯡꯁꯤꯡꯁꯦ ꯑꯦꯄꯜ ꯉ ꯂꯣꯏꯅ ꯄꯔꯦꯡ ꯄꯔꯦꯡ ꯊꯥꯕ ꯅꯥꯀꯟ ꯅꯥꯀꯟꯁꯦ ꯑꯗꯨꯒ ꯃꯔꯛ ꯃꯔꯛꯇ ꯎꯖꯥꯎ ꯈꯔ ꯈꯔ ꯌꯥꯎꯍꯜꯂꯦ ꯑꯗꯨ ꯎꯖꯥꯎꯗꯨꯒꯤ ꯃꯔꯨꯝꯗ ꯐꯝꯕ ꯍꯥꯏꯇꯥꯔꯦ ꯐꯛ ꯊꯥꯔꯒ ꯑꯩꯈꯣꯏ ꯑ ꯐꯔꯦ ꯌꯥꯝ ꯆꯤꯛꯑꯦꯕ ꯌꯥꯝꯅ ꯃꯐꯝꯁꯦ ꯏꯪ ꯏꯪ ꯂꯥꯎꯔꯒ ꯅꯨꯡꯁꯤꯠꯁꯨꯁꯤꯠꯂꯒ ꯂꯝꯍꯥꯡꯁꯨ ꯑꯣꯏꯕꯅꯤꯅ ꯌꯥꯝ ꯅꯨꯡꯉꯥꯏ
ꯅꯨꯡꯉꯥꯏꯅꯦ ꯑꯗꯨꯗꯤ ꯅꯣꯡꯃ ꯆꯠꯂꯨ ꯇꯥꯔꯦ ꯑꯇꯩꯗꯤ ꯀꯔꯥꯏ ꯀꯔꯥꯏꯗꯒ ꯁꯨꯝ ꯀꯩꯅꯣ ꯆꯥꯛꯀ ꯊꯣꯡꯉ ꯈꯣꯠꯂ ꯆꯥꯏꯕ ꯃꯐꯝ ꯈꯪꯕꯒ ꯂꯩꯕ꯭ꯔꯣ
ꯑꯣꯀꯁꯦ ꯑꯩꯈꯣꯏꯅ ꯆꯠꯈꯤꯕꯗ ꯊꯥꯏꯅ ꯑꯟꯗ꯭ꯔꯣ ꯆꯠꯈ꯭ꯔꯦ ꯆꯥꯛ ꯊꯣꯡꯒ ꯆꯥꯕ ꯌꯥꯕ ꯑꯗꯒꯤ ꯐꯌꯦꯡꯗ ꯑꯃꯒ ꯂꯩꯔꯦ ꯐꯌꯦꯡ ꯒꯥꯔꯗꯦꯟ ꯍꯥꯏꯅ ꯑꯃ ꯂꯩꯕꯗꯣ ꯏ ꯇ ꯃ ꯆ꯭ꯔꯦ
ꯎꯝ
ꯊꯥꯏꯅꯒ ꯑꯃꯗꯤ ꯂꯩꯈꯤꯕꯅꯤ ꯀꯔꯤꯒꯤ ꯃꯐꯧ ꯗꯥꯝꯔꯣꯝꯗꯒ ꯑꯃꯨꯛꯇꯤ ꯆꯥ ꯆꯠꯈ꯭ꯔꯦ ꯍꯣꯏꯁꯦ ꯍꯧꯖꯤꯛꯇꯤ ꯑꯗꯨꯝ ꯃꯐꯝꯗꯣ ꯆꯪꯅꯗ꯭ꯔꯦꯗꯅꯀꯣ
ꯑ ꯍꯣꯏ ꯁꯨꯝ ꯊꯤꯔꯛꯏꯅꯤꯅꯦ ꯑꯃ ꯀꯩꯅꯣꯗꯨꯗꯤ ꯆꯠꯂꯨ ꯑꯃ ꯀꯔꯤ ꯂꯣꯛꯇꯥꯛꯀꯤ ꯍꯠꯀꯗꯧꯕꯗꯣ ꯃꯣꯏ ꯋꯥꯏꯔꯒ ꯑꯗꯨꯗꯨꯕꯨꯗꯤ ꯃꯣꯏ ꯄꯤꯛꯅꯤꯛ ꯇꯧꯕ ꯑꯗꯨꯝ ꯅꯨꯡꯉꯥꯏꯗꯅ ꯅꯨꯡꯉꯥꯏꯕ ꯍꯥꯏꯁꯦ ꯁꯨꯝ ꯆꯥꯕ ꯊꯛꯄ ꯊꯣꯡꯕ ꯈꯣꯠꯄ ꯑꯗꯨꯝ ꯅꯨꯡꯉꯥꯏꯌꯦꯕ ꯑꯗ ꯆꯠꯂꯨꯔꯕ ꯃꯐꯝ ꯁꯨꯝ ꯍꯟꯖꯟꯅ ꯆꯠꯄꯗꯣ ꯅꯨꯡꯉꯥꯏꯇꯦꯅ ꯑꯇꯩ ꯀꯩ ꯀꯩ ꯂꯩꯌꯦ ꯁꯨꯝ ꯌꯦꯡꯉꯤ ꯆꯠꯂꯨꯔꯕꯣ ꯂꯣꯛꯇꯥꯛꯀꯤ ꯀꯩꯅꯣ ꯍꯠꯀ ꯂꯩꯕꯩꯗꯣ
ꯂꯣꯛꯇꯥꯛꯀꯤ ꯍꯠ ꯃꯅꯨꯡꯗꯨꯗꯗꯤ ꯆꯪꯉꯒꯗꯤ ꯂꯩꯔꯨꯗꯦ ꯎꯔꯛꯄꯒꯤ ꯋꯥꯅꯤ ꯑꯩꯈꯣꯏꯅ ꯑ ꯂꯣꯛ ꯇꯥꯛ ꯆꯄꯇ ꯀ ꯃꯅꯨꯡꯗ ꯆꯪꯉꯒ ꯑꯗꯨꯒꯤ ꯑꯦꯛꯁꯄꯤꯔꯤꯌꯦꯟꯁꯁꯤ ꯂꯩꯇꯦꯕ
ꯑꯗꯨꯗ ꯑꯗꯨꯝ ꯅꯨꯡꯉꯥꯏꯌꯦ ꯃꯣꯏꯒꯤ ꯉꯥꯒꯁꯦ ꯃꯣꯏꯒꯤ ꯂꯣꯛꯇꯥꯛꯇꯨꯗꯩ ꯑꯗꯨꯝ ꯐꯥꯔꯒ ꯑꯗꯨꯝ ꯕꯕꯤꯦꯒꯤ꯭ꯌꯨꯒ ꯇꯧꯔ ꯆꯥꯊꯣꯛꯄ
ꯑꯣ ꯆꯥꯕ ꯌꯥꯏꯑꯕ ꯐꯥꯔꯒ ꯑꯗꯨꯝ
ꯑꯥ ꯑꯗꯒꯤ ꯃꯣꯏꯒꯤ ꯍꯤꯒꯗꯣ ꯑꯗꯩ ꯏꯁꯥꯅ ꯍꯣꯟꯖꯒꯦ ꯀꯩ ꯍꯥꯏꯔꯗꯤ ꯑꯗꯨꯝ ꯍꯥꯏꯅꯔꯒꯀꯣ ꯂꯣꯏꯗꯤ ꯄꯤꯗꯦꯕ ꯍꯥꯏꯅꯔꯒꯒ ꯄꯤꯕ ꯑꯗꯒꯤ ꯂꯥꯏꯐ ꯖꯦꯛꯀꯦꯠꯀ ꯑꯗꯨꯝ ꯊꯝꯕꯁꯨ ꯊꯝꯕꯁꯨ ꯌꯥꯎꯋꯦ ꯃꯣꯏꯁꯨ ꯊꯝꯗꯕꯁꯨ ꯌꯥꯎꯋꯦ ꯑꯗꯣ ꯑꯗꯨꯝ ꯂꯧꯖꯒꯦ ꯍꯥꯏ ꯂꯧꯔꯕ
ꯎꯝ
ꯍꯔꯃꯜ ꯑꯗꯨꯃꯥꯏꯅ ꯇꯧꯋꯦ ꯅꯨꯡꯉꯥꯏ ꯆꯠꯂꯨ ꯆꯅꯨꯁꯨ ꯑꯗ ꯃꯒꯤ ꯀꯨꯏꯗ꯭ꯔꯤꯕ ꯑꯍꯤꯡ ꯂꯛꯄ ꯌꯥꯏꯌꯦ ꯃꯣꯏ ꯐꯦꯃꯤꯂꯤ ꯑꯣꯏꯅꯀꯣ ꯑꯩ ꯅꯨꯄꯤ ꯉꯥꯛꯇ ꯅꯠꯇ꯭ꯔ ꯅꯨꯄꯥ ꯉꯥꯛꯇ ꯇꯧꯔꯒ ꯑꯗꯨ ꯃꯣꯏ ꯀꯩꯅꯣꯗꯤ ꯌꯥ ꯗꯤ ꯍꯥꯏꯌꯦ ꯄꯥꯈꯪ ꯂꯩꯁꯥꯕꯤ ꯑꯗꯨꯃꯥꯏꯅ ꯍꯣꯏ ꯃꯣꯏ ꯐ ꯄꯥꯈꯪ ꯂꯩꯁꯥꯕꯤ ꯑꯣꯏꯔꯁꯨ ꯃꯌꯥꯝ ꯃꯣꯏ ꯃꯉꯥ ꯇꯔꯥ ꯇꯧꯔꯒ ꯅꯨꯡꯊꯤꯟ ꯆꯥꯕ ꯊꯛꯄ ꯑꯗꯨꯗꯤ ꯀꯩꯁꯨ ꯀꯥꯏꯗꯦ ꯍꯥꯏꯕ ꯑꯗꯨꯒ ꯃꯣꯏ ꯄꯦꯔ ꯄꯦꯔꯒ ꯇꯧꯕꯗꯣ ꯈꯣꯠꯄ ꯑꯗꯨꯗꯤ ꯌꯥꯗꯕ ꯃꯥꯜꯂꯦ
ꯑ
ꯑꯗꯣ ꯑꯗꯒꯤ ꯑꯩꯈꯣꯏ ꯆꯠꯂꯨꯕꯗꯣ ꯀꯨꯏꯗ꯭ꯔꯤꯌꯦ ꯍꯥꯏꯗꯤ ꯍꯧꯖꯤꯛꯁꯦ ꯊꯝꯕꯥꯜꯒꯤ ꯃꯇꯝꯅꯤꯅꯅꯦ ꯀꯩꯅꯣꯒ ꯇꯧꯋꯦ ꯃꯌꯥꯝ ꯁꯥꯠꯍꯧꯋꯦ ꯌꯦꯡꯕꯗ ꯐꯖꯩꯑꯕ ꯐꯖꯩꯁꯦ ꯁꯨꯝ ꯅꯥꯀꯟ ꯅꯥꯀꯟꯗꯣ ꯑꯗꯣ ꯁꯥꯠꯂꯦ ꯊꯥꯏꯅꯒꯗꯤ ꯑꯗꯨꯗꯤ ꯃꯥꯟꯅꯗ꯭ꯔꯦ ꯊꯥꯏꯅꯗꯤ ꯃꯌꯥꯝ ꯄꯨꯜꯂꯞ ꯄꯥꯛꯇꯛꯅꯅ ꯁꯥꯠꯂꯤꯗꯅ ꯍꯧꯖꯤꯛꯅ ꯃꯣꯏꯒꯤ ꯑꯗꯨ ꯍꯠ ꯁꯥꯖꯟꯅꯈꯤꯕ ꯑꯗꯒꯤ ꯕꯣꯠ ꯊꯧꯔ ꯊꯤꯟꯗꯣꯛ ꯊꯤꯟꯖꯤꯟ ꯇꯧꯗꯣꯏꯅꯤꯗꯅ ꯑꯗꯨꯅ ꯑꯗꯥꯏ ꯃꯌꯥꯏꯗꯨꯗꯤꯒ ꯁꯥꯠꯇ꯭ꯔꯦꯕ ꯑꯗꯨꯅ ꯈꯔꯗꯤ ꯋꯥꯠꯂꯦ ꯐꯖꯕꯁꯦ
ꯑꯗꯒꯤ ꯃꯣꯏꯒꯤ ꯁꯦꯟꯗ꯭ꯔꯥꯒꯤ ꯍꯜꯂꯛꯄꯩ ꯂꯝꯕꯤꯒꯗꯣ
ꯎꯝ
ꯑꯗ ꯀꯩꯅꯣꯒ ꯆꯥꯗꯅ ꯃꯣꯏꯒꯤ ꯑꯃ ꯀꯔꯤ
ꯑꯣꯛ ꯃꯔꯤꯡꯒꯗꯣ
ꯎꯝ
ꯌꯥꯋꯋ ꯇꯨꯡ ꯑꯅꯥ
ꯑꯣ
ꯑꯗꯒꯤ ꯀꯔꯤ ꯃꯣꯏꯒꯤ ꯍꯧꯖꯤꯛꯀꯥꯟꯗꯤ ꯑꯇꯤꯡꯕ ꯀꯥꯏꯅ ꯇꯧꯕꯗꯣ ꯂꯝꯕꯤ ꯃꯄꯥꯟꯗꯒ ꯌꯥꯝ ꯌꯣꯜꯍꯧꯋꯦ
ꯑꯣ
ꯁꯗꯅ ꯑꯃꯨꯛ ꯌꯣꯟꯅꯗꯦꯗꯅ ꯎꯐꯨꯝ ꯈꯣꯡꯒ ꯌꯣꯟꯗꯅ
ꯎꯝ ꯌꯥꯝ ꯐꯩꯅꯦ ꯑꯗꯨꯗꯤ
ꯐꯩꯌꯦ ꯅꯍꯥꯟꯗꯤ ꯑꯩꯈꯣꯏꯗꯤ ꯇꯣꯡꯗ꯭ꯔꯦꯕ ꯑꯩꯈꯣꯏ ꯎꯕ ꯍꯥꯏꯔꯦ ꯍꯥꯏꯇꯥꯔꯦ ꯁꯨꯝ ꯃꯤ ꯃꯣꯏ ꯐꯦꯃꯤꯂꯤ ꯃꯥꯜꯂꯦ ꯃꯌꯥꯝ ꯂꯥꯛꯑꯦꯕ ꯑꯗ ꯃꯣꯏꯗꯤ ꯕꯣꯠ ꯑꯃ ꯑꯆꯧꯕꯗꯣ ꯑꯗꯨꯗꯤ ꯇꯣꯡꯗ꯭ꯔꯦꯕ ꯑꯩꯈꯣꯏꯗꯤꯗ ꯑꯣꯏꯅ ꯇꯣꯡꯉꯛꯑꯦꯕ ꯑꯗꯨ ꯅꯠꯇꯕꯤꯗ ꯃꯣꯏ ꯍꯤꯗꯣ ꯈꯕꯥꯛ ꯂꯥꯛꯄ ꯍꯥꯏꯕ꯭ꯔꯥ ꯑꯅꯤ ꯑꯍꯨꯝ ꯇ ꯍ ꯍꯣꯏ ꯑꯅꯤ ꯁꯝꯖꯟꯅꯩꯌꯦ ꯑꯗꯨꯒ ꯇꯣꯡꯉꯦ ꯑꯩꯗꯤ ꯇꯣꯡꯗ꯭ꯔꯤꯕ ꯑꯗ ꯅꯨꯡꯉꯥꯏꯗꯧ ꯃꯥꯥꯏꯅ ꯅꯣꯏ ꯇꯣꯡꯉꯕ
ꯇ ꯑꯣꯟꯇꯔꯤꯗ
ꯖꯥꯖꯥꯅꯤ ꯍꯧꯖꯤꯛ ꯀꯥꯥꯟꯖꯦꯣ
ꯎꯝ ꯍꯧꯖꯤꯛꯀꯥꯟꯗꯤ ꯊꯝꯕꯥꯜ ꯌꯦꯡꯕꯁꯨ ꯌꯥꯝ ꯆꯠꯅꯔꯗꯥꯏꯅꯦ
ꯆꯠꯅꯔꯤ ꯎꯝ ꯆꯠꯅꯔꯦ ꯀꯥꯏ ꯀꯥꯏ ꯃꯥꯏ ꯃꯥꯏꯒꯤ ꯂꯝ ꯂꯝ ꯅꯝꯕꯣꯜꯒꯤ ꯁꯅꯥꯄꯥꯥꯠꯕꯨ ꯍꯥꯏꯕꯣ ꯍꯩꯉꯥꯡꯒꯤꯕꯨ ꯍꯥꯏꯕꯣ ꯍꯧꯖꯤꯛꯁꯦ ꯆꯠ ꯀꯣꯏꯕ ꯆꯠꯄꯁꯤꯁꯨ ꯇ꯭ꯔꯦꯟꯗꯤꯡ ꯑꯣꯏꯅꯔꯦꯗ ꯑꯆꯠꯄ ꯍꯦꯛ ꯎꯕ ꯃꯐꯝꯁꯦ ꯄꯨꯂꯞ ꯄꯨꯂꯞ ꯅꯨꯡꯉꯥꯏ ꯇ꯭ꯔꯦ ꯑꯗꯨꯅ ꯍꯥꯏꯗꯤ ꯐꯣꯟꯗ ꯎꯈꯤꯕꯅꯤꯅ ꯑꯩꯈꯣꯏꯁꯨ ꯆꯠꯅꯤꯡꯉꯤ ꯃꯤꯁꯨ ꯆꯠꯅꯤꯡꯉꯤꯀꯣ ꯐꯖꯕꯗꯣ ꯑꯗꯨ ꯍꯦꯛ ꯆꯠꯂꯨꯔꯒꯅꯅꯦ ꯌꯥꯝ ꯈꯦꯅꯩꯑꯦꯕ ꯎꯕꯗꯣ ꯍꯥꯏꯗꯤ ꯐꯣꯟꯗ ꯐꯣꯟꯗ ꯎꯔꯤꯕꯗꯨꯒ ꯌꯥꯝ ꯆꯥꯟꯅꯗꯕꯗꯣ ꯑꯣꯏꯌꯦꯕ ꯑꯗꯨꯒ ꯃꯤꯁꯨ ꯍꯥꯏꯗꯤ ꯑꯗꯨꯝꯕ ꯀꯣꯏꯕ ꯆꯠꯄ ꯑꯗꯨꯃꯥꯏꯅ ꯁꯨꯝ ꯅꯦꯆꯔꯒꯤ ꯑꯣꯏꯕ ꯑꯃꯡꯁꯦ ꯈꯤꯇꯪ ꯀꯩꯅꯣ ꯇꯧꯔ ꯌꯦꯡꯅꯤꯡꯉꯤꯗꯅ ꯑꯗꯨ ꯃꯣꯏꯅ ꯃꯤꯁꯦ ꯍꯦꯛꯇ ꯃꯤꯁꯤꯅ ꯃꯤꯠ ꯇ ꯆꯪꯒꯦ ꯇꯧꯋꯦ ꯑꯗꯨꯅ ꯌꯦꯡꯐꯝꯗꯣ ꯈꯪꯗꯕ
ꯑꯣ ꯑꯗꯒꯤ ꯀꯣꯏꯕ ꯆꯠꯂꯒ ꯑꯩꯈꯣꯏꯁꯨ ꯉꯁꯤꯁꯦ ꯀꯣꯏꯕ ꯆꯠꯁꯦꯅ ꯍꯥꯏꯅꯕꯅꯦ ꯑ ꯃꯒꯂꯣꯝꯗ
ꯀꯩ ꯂꯩꯒꯦ ꯃꯥꯛꯂꯪꯂꯣꯝꯗ
ꯑꯗꯨꯗꯤ ꯀꯣꯏꯕ ꯍꯥꯏꯔꯒ ꯒꯥꯔꯗꯦꯟꯒꯨꯝꯕ ꯀꯩꯒꯨꯝꯕꯒꯤ ꯅꯠꯇꯦꯗ ꯍꯧꯖꯤꯛꯀꯥꯟꯗꯤ ꯊꯔꯣꯏ ꯆꯥꯐꯝ ꯀꯥꯏꯅ ꯊꯔꯣꯏ ꯆꯥꯕ ꯆꯠꯅꯗ꯭ꯔꯣ ꯊꯔꯣꯏ ꯆꯥꯕ ꯆꯠꯂꯨꯁꯦꯅ ꯍꯥꯏ ꯏꯃꯥꯟꯅꯕꯤ ꯑꯃ ꯅꯥꯕꯗꯒꯤ ꯇꯣꯛꯑꯂꯦꯅ ꯄꯣꯁꯄꯣꯟ ꯇꯧꯊꯣꯛꯈ꯭ꯔꯦ ꯀꯥꯟꯗꯤ ꯊꯔꯣꯏ ꯆꯥꯕꯤ ꯉꯥ ꯃꯔꯨꯝ ꯕꯣꯔ ꯆꯥꯕꯤ ꯆꯠꯅꯩꯗꯅ
ꯃꯥꯅꯤ ꯃꯥꯅꯤ ꯈꯤꯇꯪ ꯑꯅꯧꯕ ꯑꯃ ꯊꯣꯛꯂꯛꯄꯗꯀ ꯁꯨꯝ ꯌꯥꯝ ꯄꯥꯝꯃꯨꯕꯩꯅꯇ ꯁꯨꯝ ꯇꯦꯁ ꯇꯧꯅꯤꯡꯕꯗꯣ ꯃꯍꯥꯎꯗꯣꯀꯣ
ꯌꯨꯝꯗ ꯍꯧꯔꯁꯨ ꯌꯥꯔꯤ ꯄꯣꯠꯅꯦ ꯑꯗꯣ ꯆꯠꯂꯒ ꯃꯌꯥꯝ ꯄꯨꯜꯂꯒ ꯆꯥꯕꯒꯤ ꯠꯇꯣ ꯑꯗꯨꯒꯤꯅꯤꯗ ꯑꯥ ꯑꯩꯈꯣꯏꯁꯨ ꯅꯣꯡꯃ ꯆꯥꯔꯨꯁꯤꯗꯅ ꯄꯨꯂꯞ ꯆꯠꯂꯒ
ꯑꯥ
ꯊꯔꯣꯏ ꯆꯥꯕ ꯑꯣꯏꯅ
ꯌꯥꯕꯖꯥꯠꯅꯤꯅꯦ
ꯑ
ꯑꯗꯒꯤ ꯀꯩꯅꯣꯒꯤ ꯁꯒꯣꯕꯨꯡꯒꯤ ꯑꯣꯛ ꯃꯔꯤꯟ
ꯎꯝ ꯑꯥ
ꯑꯗꯨꯁꯨ ꯃꯌꯥꯝꯒ ꯃꯍꯥꯎꯁꯦ ꯃꯥꯟꯅꯗꯤꯌꯦ
ꯑꯗ ꯑꯥ ꯑꯩꯅꯗꯤ ꯆꯥꯔꯨꯔꯦ ꯀꯨꯏꯔꯕꯒꯤ ꯋꯥꯔꯤꯅꯤ ꯀꯅ ꯄꯥꯅ ꯃꯒꯂ ꯀꯗꯤ ꯄꯨꯣ ꯑꯗꯨ ꯍꯥꯎꯇꯦꯅꯤ ꯌꯨꯝꯗ ꯇꯧꯕꯗꯣ ꯏꯪꯕꯒꯤꯔ ꯀꯩꯅꯣ
ꯑ ꯏꯪꯕꯩ ꯑꯣꯏꯔꯝꯅꯤꯌꯦ ꯍꯥꯏꯗꯤ ꯁ꯭ꯋꯥꯏꯗꯁꯨ ꯄꯪꯁ ꯌꯣꯟꯅꯩ ꯑꯗꯨ ꯑꯣꯏꯇꯥꯔꯁꯨ ꯁ ꯃꯐꯝꯗꯨꯗꯒꯤ ꯍꯦꯛ ꯆꯥꯕ ꯊꯥꯅ ꯑꯗꯒꯤ ꯃꯥꯒꯤ ꯆ ꯆꯨꯁꯟꯅꯕ ꯍꯥꯏꯗꯦ ꯃ ꯃꯆꯜ ꯅꯨꯡꯁꯜ ꯂꯩꯗꯅ
ꯎꯝ ꯎꯝ ꯑꯗꯨ ꯐꯣꯡ ꯐꯣꯡ ꯁꯥꯅꯤꯡꯉꯥꯏꯗ ꯆꯥꯕꯗꯣ ꯑꯗꯨ ꯑꯗꯨꯗꯨꯒꯗꯤ ꯈꯦꯠꯅꯩꯌꯦꯕ
ꯎꯝ ꯆꯤꯟꯖꯥꯛꯁꯤꯁꯨ ꯃꯈꯜ ꯃꯈꯜꯅꯤ ꯆꯠꯄꯁꯤꯗ ꯆꯠꯄꯁꯤꯗ ꯆꯥꯕꯁꯦ ꯑꯃꯨꯛ ꯌꯥꯎꯗꯣꯔꯤꯕꯅꯦꯕ ꯆꯠꯄꯗꯪꯅ ꯌꯥꯕ ꯅꯠꯇꯦꯕ ꯇꯧꯅꯔꯤꯁꯦꯀꯣ
ꯑꯗꯒꯤ ꯆꯠꯄꯗꯨꯁꯨ ꯄꯩꯁꯥꯅꯤ ꯆꯥꯕꯗꯨꯁꯨ ꯄꯩꯁꯥꯅꯤ
ꯑꯗꯩ ꯑꯃꯨꯛ ꯆꯠꯄꯒ ꯆꯥꯕꯒꯁꯦ ꯃꯔꯤ ꯂꯩꯅꯩꯁꯦꯀꯣ ꯑꯃꯨꯛ ꯆꯥꯔꯣꯏ ꯆꯠꯀꯦꯅ ꯄꯨꯔꯥ ꯀꯪꯉꯒ ꯆꯠꯄꯗꯨꯁꯨ ꯍꯦꯛ ꯅꯨꯡꯉꯥꯏꯔ
ꯅꯨꯡꯉꯥꯏꯇꯦꯗꯅ ꯑꯥ ꯑꯗꯩ ꯀꯣꯏꯕ ꯒꯥꯔꯗꯦꯟ ꯑꯃꯇ ꯆꯠꯂꯁꯨ ꯃꯤ ꯃꯌꯥꯝ ꯆꯥꯔꯒ ꯌꯦꯡ ꯂꯩꯕꯁꯨ ꯅꯨꯡꯉꯥꯏꯕ ꯅꯠꯇꯦꯗꯅ
ꯑꯗꯒꯤ ꯂꯝꯗꯨꯒꯤ ꯆꯠꯂꯨꯔꯤꯕ ꯂꯝꯗꯨꯒꯤ ꯁꯤꯛꯅꯦꯆꯔ ꯍꯥꯏꯗꯨꯔꯥ ꯃꯣꯏꯒꯤ ꯃꯣꯏꯒꯤ ꯏꯁꯄꯤꯁꯦꯜ ꯑꯣꯏꯕ ꯀꯩꯅꯣꯝꯗ ꯇ꯭ꯔꯥꯗꯅ ꯍꯜꯂꯛꯄꯗꯣ ꯆꯠꯂꯨꯏꯁꯨ ꯊꯣꯛꯄ ꯅꯨꯡꯉꯥꯏꯇꯦꯕ ꯑꯣ ꯐꯔꯦꯗꯣ ꯏꯆꯦ ꯀꯣꯟꯅ ꯑꯃꯨꯛ ꯀꯣꯜ ꯇꯧꯔꯛꯑꯒꯦ ꯉꯁꯤꯒꯤꯗꯤ ꯊꯝꯃꯒꯦ ꯎꯝ